ꯇꯥꯕ꯭ꯔꯣ
ꯍꯥꯎ
ꯇꯥꯕ꯭ꯔꯣ ꯇꯥꯕ꯭ꯔꯣ ꯑꯁ ꯇꯥꯕ꯭ꯔꯣ ꯎꯝ ꯀꯩꯗꯧꯔꯤꯅꯣ
ꯀꯩꯁꯨ ꯇꯧꯗꯦ
ꯑꯣ ꯆꯥꯛ ꯊꯣꯡꯕ ꯂꯩꯔꯕ꯭ꯔꯣ
ꯂꯣꯏꯗ꯭ꯔꯤ
ꯀꯩ ꯃꯊꯦꯜꯅꯣ
ꯍꯥꯥ
ꯀꯩ ꯃꯊꯦꯜ ꯊꯣꯡꯒꯦ ꯉꯁꯤꯗꯤ ꯀꯩ ꯏꯟꯁꯥꯡ ꯊꯣꯡꯕ꯭ꯔꯥ
ꯀꯥꯡꯁꯣꯏ
ꯀꯥꯡꯁꯣꯏꯗꯤ ꯍꯧꯔꯝꯒꯅꯤꯅꯦ
ꯎꯝ ꯍꯥꯎꯋꯦ ꯅꯪꯗꯤ ꯀꯩꯗꯧꯔꯤꯅꯣ
ꯑꯩꯁꯨ ꯆꯥꯛ ꯊꯣꯡꯔꯒ ꯂꯩꯕꯅꯦ
ꯎꯝ
ꯀꯩ ꯃꯊꯦꯜ ꯊꯣꯡꯉꯤꯅꯣ ꯅꯪꯕꯨ
ꯑꯩꯗꯤ ꯍꯋꯥꯏ ꯆꯝꯐꯨꯠ
ꯍꯥꯎꯔꯝꯅꯤ
ꯑꯁ ꯍꯋꯥꯏꯕꯨ ꯍꯥꯎꯕ꯭ꯔꯣꯅꯦ
ꯁ꯭ꯀꯨꯜ ꯆꯠꯀꯦꯔꯣ ꯉꯁꯤꯗꯤ
ꯆꯠꯀꯅꯤ ꯍꯣꯏ
ꯑꯩꯗꯤ ꯑꯗꯨꯝ ꯌꯨꯝꯗ ꯂꯩꯔꯅꯤ ꯁ꯭ꯀꯨꯜ ꯆꯠꯄ ꯅꯨꯡꯉꯥꯏꯕ꯭ꯔꯥꯅꯦ
ꯑꯗꯨꯝ ꯅꯨꯡꯉꯥꯏꯗ
ꯎꯝ ꯑꯩꯗꯤ ꯃꯄꯥꯟꯁꯨ ꯊꯣꯛꯇ꯭ꯔꯦ ꯑꯗꯨꯝ ꯐꯃꯨꯡꯗ ꯇꯨꯝꯔꯒ ꯂꯩꯌꯦ ꯅꯨꯡꯇꯤ ꯈꯨꯗꯤꯡꯒꯤ
ꯂꯤꯁꯥꯕꯤ ꯀꯔꯤ ꯄꯥꯔꯤꯅꯣ
ꯀꯩꯁꯨ ꯄꯥꯗꯦꯗ
ꯎꯝ ꯀꯩꯅꯣ ꯇꯧꯕ ꯃꯥꯜꯂꯦ
ꯎꯝ ꯏꯃꯥꯗꯤ
ꯂꯩ
ꯏꯃꯥꯗꯤ ꯍꯧꯖꯤꯛꯀꯥꯟꯁꯦ ꯍꯛꯆꯥꯡ ꯐꯥꯔꯕ꯭ꯔꯣ
ꯁꯨꯝ ꯅꯥꯔꯒ ꯂꯩꯌꯦ
ꯑꯁ ꯃꯥꯗꯣ ꯀꯔꯤꯒꯤꯅꯣꯅꯦ
ꯎꯝ ꯑꯍꯥꯎ ꯑꯍꯥꯎꯕ ꯄꯤꯖꯔꯣ ꯄꯤꯖꯑꯣ
ꯄꯩꯁꯥ ꯂꯩꯔꯅꯤ ꯍꯧꯖꯤꯛꯇꯤ
ꯊꯥꯔꯛꯑꯣ
ꯄꯩꯁꯥ ꯐꯪꯗꯕ꯭ꯔꯣ ꯍꯧꯖꯤꯛꯀꯥꯟꯗꯤ
ꯄꯩꯁꯥ ꯐꯪꯗꯔꯦ
ꯄꯤꯔꯛꯇ꯭ꯔꯣ
ꯅꯪ ꯈꯔ ꯀꯥꯞꯂꯛꯑꯣ
ꯑꯩ ꯄꯤꯔꯛꯀꯦ ꯑꯗꯨꯗꯤꯀꯣ
ꯅꯪꯒꯤꯗꯣ ꯄꯩꯁꯥ ꯊꯥꯔꯛꯑꯣ
ꯌꯥꯝ ꯉꯟꯅ ꯍꯧꯒꯠꯄ꯭ꯔꯣ ꯉꯁꯤ
ꯎꯝ
ꯅꯪꯗꯤ ꯑꯉꯥꯡꯕꯨ ꯂꯥꯏꯔꯤꯛ ꯇꯝꯕꯅꯤꯅ ꯑꯁ ꯅꯨꯡꯉꯥꯏꯅꯤꯅꯦ
ꯑ ꯀꯝꯕꯒꯤ ꯋꯥꯔꯦ
ꯋꯥꯔꯝꯃꯤꯅꯤ ꯅꯣꯏ ꯉꯁꯤ ꯑꯦꯛꯖꯥꯝꯅꯦ ꯍꯥꯏꯗꯥꯏꯅꯦ
ꯎꯝ ꯑꯦꯖꯝꯅ ꯉꯁꯦ
ꯀꯔꯝ ꯀꯥꯟꯗꯣꯗꯦꯕ
ꯀꯕꯥ
ꯀꯔꯝ ꯀꯥꯟ ꯂꯣꯏꯗꯣꯏꯅꯣ ꯅꯣꯏꯒꯤ ꯑꯦꯛꯖꯥꯝꯗꯣ
ꯄꯨꯆ ꯄꯆꯤꯁ ꯂꯒꯗꯕ
ꯑꯣ ꯅꯣꯏꯗꯤ ꯂꯥꯟꯕꯨ ꯀꯤꯔꯒ ꯑꯦꯛꯖꯥꯝꯁꯦ ꯄꯣꯁꯄꯣꯟ ꯇꯧꯋꯤꯀꯣ
ꯍꯝ ꯍꯝ ꯁꯪꯁꯨꯁꯂ ꯑꯣ
ꯑꯁ ꯁꯤꯗ ꯊꯣꯛꯂꯛꯄ ꯌꯥꯗꯤꯅꯦ ꯑꯩ
ꯎ ꯑꯣ
ꯑꯩꯗꯤ ꯊꯣꯛꯅꯤꯡꯈ꯭ꯔꯕꯅꯦ ꯑꯗꯨꯕꯨ ꯁꯤꯗ ꯃꯤ ꯅꯕꯗꯣ ꯁꯦꯕꯥ ꯇꯧꯗ꯭ꯔꯗꯤ ꯌꯥꯗꯦꯕ
ꯀꯅꯤ ꯐꯥꯏ
ꯑꯗꯣ ꯃꯥꯗꯣ ꯍꯧꯖꯤꯛꯀꯥꯟꯥꯁꯦ ꯁꯧꯒ꯭ꯔꯤ ꯆꯝꯐꯨꯠ ꯗ ꯆꯥꯏꯌꯦ
ꯁꯧꯒ꯭ꯔꯍꯤ ꯃꯥꯂ ꯇꯃꯤ ꯀ
ꯑꯪ ꯎ ꯅꯨꯡꯇꯤꯒꯤ ꯁꯧꯒꯔꯤ ꯁꯧꯒ꯭ꯔꯤ ꯄꯤꯌꯣ ꯍꯥꯏꯅꯦ
ꯍꯥꯎꯗ꯭ꯔꯤ ꯃꯥꯥꯟ ꯃ ꯍꯇꯅꯤ
ꯉꯥꯒꯨꯝꯕ ꯌꯦꯟꯒꯨꯝꯕ ꯄꯤꯔꯁꯨ ꯑꯁ ꯃꯅꯝ ꯊꯤꯌꯦ ꯆꯥꯅꯤꯡꯗꯦ ꯁꯧꯒ꯭ꯔꯤ ꯄꯤꯌꯣ ꯑꯃꯨꯛꯀ ꯍꯥꯏꯅꯦ
ꯎ
ꯑꯗꯨꯕꯨꯁꯨ ꯁꯧꯒ꯭ꯔꯤ ꯊꯣꯡꯣꯡꯕꯗ ꯃꯁꯥꯂꯥ ꯀꯔꯤ ꯀꯔꯥ ꯅꯨꯡꯒꯔꯥꯞ ꯀꯄ ꯌꯥꯗꯦꯕ ꯃꯥꯗꯣ
ꯎꯝ
ꯊꯨꯝ ꯈꯔ ꯍꯥꯎꯔꯒ ꯄꯤꯕꯅꯦ ꯑꯗꯨꯁꯨ ꯑꯁ ꯁꯧꯒꯔꯤꯗꯣ ꯂꯣꯏ ꯆꯥꯏꯅꯦ ꯅꯣꯛꯅꯤꯡꯕꯅ
ꯌꯥꯝ ꯐ ꯍꯅꯤ ꯑꯩ ꯄꯩꯁꯇꯅꯅꯤ
ꯌꯨꯝꯗ ꯂꯩꯔꯤꯀꯥꯟꯗꯗꯤ ꯑꯁ ꯁꯨꯒ꯭ꯔꯤꯁꯦ ꯃꯣꯏꯗꯤ ꯄꯥꯛ ꯆꯥꯟꯅꯥ ꯗꯦꯕ ꯑꯗꯨ ꯍꯧꯖꯤꯛꯗꯤ ꯑꯁ
ꯑ
ꯁꯨꯒꯔꯤ ꯂꯩꯇ꯭ꯔꯦ ꯑꯁꯤꯗ ꯂꯣꯏ ꯍꯤꯛꯔꯒ ꯆꯥꯈ꯭ꯔꯦ
ꯏ ꯊꯥꯔ ꯊꯀꯣ ꯀꯟꯗ
ꯑ ꯎ ꯉꯔꯥꯡ ꯀꯩꯅꯣ ꯏꯕꯣꯛ ꯑꯃꯅꯦꯀꯣ ꯁꯧꯒ꯭ꯔꯤ ꯄꯤꯔꯛꯑꯦ ꯃꯣꯏ ꯃꯣꯏ ꯂꯝꯗꯒꯤ ꯊꯥꯔꯛ ꯅꯦ ꯍꯥꯏꯅ ꯑꯗꯣ ꯂꯨꯄꯥ ꯀꯨꯟ ꯀꯨꯟꯗꯤ ꯍꯥꯏꯌꯦꯦ ꯁꯧꯒ꯭ꯔꯤꯕꯁꯨ ꯌꯥꯝ ꯇꯥꯡꯉꯦ ꯁꯤꯗ ꯁꯧꯒ꯭ꯔꯤ ꯁꯧꯒ꯭ꯔꯤ ꯑꯩꯈꯣꯏꯗ ꯃꯔꯨ ꯆꯥꯕꯗꯣ ꯌꯥꯝ ꯁꯤꯟꯕꯗꯣ
ꯎ
ꯑꯗꯨꯗꯤ ꯂꯥꯛꯑꯦ ꯑꯗꯨꯗꯤ ꯁꯤꯟꯃꯟꯕꯒꯤ ꯆꯥꯕ ꯌꯥꯔꯣꯏ ꯍꯥꯏꯕ ꯃꯣꯏꯗꯣ ꯑꯩꯈꯣꯏ ꯂꯝꯗꯒꯤ ꯂꯩꯕꯗꯨꯗꯤ ꯑꯁ ꯂꯣꯏ ꯍꯤꯛꯂꯒ ꯆꯥꯈ꯭ꯔꯦ
ꯍꯣꯏ ꯄꯃꯤꯗꯁꯨ ꯆ
ꯍꯥꯥ
ꯍꯥꯏ ꯇꯁꯨ ꯆꯃ ꯆꯃꯃꯅ ꯂꯩꯗꯤ
ꯃꯥꯒꯤ ꯄꯥꯟꯕꯤꯐꯥꯎ ꯁꯣꯡꯕꯤꯅꯤ ꯑꯩꯗꯤ ꯄꯤꯌꯣ ꯍꯥꯏꯔꯗꯤ ꯃꯥꯁꯨ ꯀꯔꯤꯒꯤꯔꯥ ꯑꯩꯁꯦ ꯁꯧꯒ꯭ꯔꯤ ꯆꯝꯐꯨꯠ ꯌꯥꯝ ꯆꯥꯅꯤꯡꯕꯁꯦ ꯑꯗꯨꯃꯥꯏꯅ ꯍꯥꯏꯌꯦ
ꯎ ꯇꯧꯔꯤ ꯃꯅ
ꯈꯪꯅꯦꯦ ꯃꯤ ꯑꯇꯩ ꯂꯩꯕꯁꯤꯡꯁꯨ ꯀꯣ ꯁꯤ ꯃꯇꯝ ꯌꯥꯎꯔꯗꯤꯀꯣ ꯃꯣꯏꯗ ꯁꯧꯒ꯭ꯔꯦ ꯉꯥꯛꯇ ꯆꯥꯏ ꯍꯥꯏꯌꯦ
ꯎꯝ
ꯑꯗꯣ ꯍꯧꯖꯤꯛꯇꯤ ꯃꯤ ꯑꯍꯨꯝꯅꯦꯕꯕꯥ ꯁꯧꯒ꯭ꯔꯤ ꯆꯥꯕꯗꯣ ꯑꯗꯨꯒꯤ ꯍꯤꯛꯅꯤꯡꯉꯥꯏꯁꯨ ꯂꯩꯇ꯭ꯔꯦ ꯁꯧꯒ꯭ꯔꯤꯗ ꯑꯗꯨꯗꯗꯤ ꯁꯧꯒ꯭ꯔꯤ ꯌꯥꯝ ꯃꯟꯕꯒꯤꯅꯤꯡ ꯆꯥꯅꯤꯡꯂꯔꯣꯏꯀꯣ
ꯑ ꯆꯥꯗꯦ ꯑꯩꯈꯣꯏꯗꯤ ꯌꯥꯝꯃꯟꯕꯒꯤ
ꯑꯁ ꯑꯗꯨꯗ ꯂꯩꯔꯗꯤ ꯅꯨꯡꯉꯥꯏꯇꯕ ꯌꯥꯝ ꯌꯥꯝ ꯄꯤꯖꯒꯗꯕ
ꯎꯝ
ꯎ
ꯍꯧꯕꯔꯤ ꯆꯄ ꯆꯥꯍꯜ
ꯁꯧꯒꯔꯤ ꯆꯝꯐꯨꯠ ꯈꯛꯇꯅꯦ ꯄꯤꯕꯗꯣ ꯃꯥꯒꯤ ꯆꯥꯛ ꯊꯣꯡꯕꯗ ꯑꯁ ꯋꯥꯕꯅꯦ ꯆꯥꯒꯦꯔꯥꯅ ꯁꯦꯝꯕꯤꯔꯗꯤ ꯑꯁ ꯃꯅꯝ ꯊꯤꯌꯦ ꯑꯣꯛꯅꯤꯡꯉꯦ ꯆꯥꯅꯤꯡꯉꯦ
ꯆꯥꯃꯔꯉꯤ
ꯈꯥꯛꯄꯗ ꯀꯔꯝꯅꯣꯅ
ꯑꯗꯣ ꯑꯩꯈꯣꯏ ꯕꯔꯨꯝꯗ ꯄꯥꯎ ꯁꯕꯣꯟ ꯊꯝꯕ ꯌꯥꯗ꯭ꯔꯦ ꯃꯄꯥꯟꯗ ꯊꯝꯅꯤꯡꯉ
ꯏꯔꯨꯕꯁꯨ ꯃꯄꯥꯟꯅ ꯏꯔꯨꯕ ꯌꯥꯗ꯭ꯔꯦ ꯃꯥꯗꯣ ꯑꯁꯤꯒꯨꯝꯕ ꯇꯧꯗ꯭ꯔꯤꯉꯩꯗꯤꯀꯣ ꯑꯁ ꯅꯝꯊꯤꯕ ꯑꯗꯨꯒꯨꯝꯕ ꯃꯥ ꯈꯪꯗꯕꯅꯦꯕ ꯃꯅꯝꯗꯣ ꯍꯧꯖꯤꯛꯀꯥꯟꯗꯤ ꯈꯪꯗꯦ ꯀꯔꯤꯔꯥ ꯑꯁ ꯅꯝꯊꯤꯑ ꯅꯝꯊꯤꯌꯦ ꯅꯝꯊꯤꯦ
ꯎꯝ
ꯈꯪꯗꯦ ꯃꯁꯨ ꯋꯥꯕꯖꯥꯠꯅꯦ ꯍꯤꯗꯥꯛ ꯌꯥꯝ ꯆꯥꯕꯗꯣ
ꯎꯝ
ꯎꯝ ꯎꯝ ꯄꯨꯡ ꯀꯌꯥꯗ ꯁ꯭ꯀꯨꯜ ꯆꯠꯀꯅꯤ
ꯇꯦ ꯑꯗꯨ
ꯎꯝ
ꯎ ꯀꯩꯅ
ꯍꯥꯥ
ꯑꯉꯥꯏ ꯆꯦꯔꯤ ꯏ ꯊꯕ ꯇꯧꯖ ꯎꯝ
ꯇꯥꯗꯦꯅ ꯈꯣꯟ
ꯅꯪ ꯀꯔꯤ ꯊꯕꯛ ꯇꯧꯒꯅꯤ ꯉꯁꯤ
ꯑꯁꯤꯔꯣ ꯆꯥꯛ ꯆꯥꯕ ꯂꯣꯏꯔꯗꯤ ꯑꯃꯨꯛꯀ ꯇꯨꯡꯅꯤꯅꯦ
ꯑꯗꯨꯝ ꯇꯨꯝꯃꯒꯂ ꯏꯕ꯭ꯔꯥ
ꯑꯥ ꯑꯗꯨꯝ ꯆꯃꯒ ꯍꯧꯒꯠꯂꯒ ꯆꯥꯛ ꯑꯃꯨꯛꯀ ꯄꯤꯅꯦ ꯑ ꯑꯃꯨꯛꯀ ꯑꯩꯁꯨ ꯆꯥꯔꯒ ꯑꯃꯨꯛꯀ ꯇꯨꯡꯉꯤꯅꯦ ꯑ ꯆꯛ ꯊꯣꯡꯕ ꯃꯇꯝ ꯌꯥꯎꯔꯗꯤ ꯑꯃꯨꯛꯀ ꯍꯧꯒꯠꯂꯒ ꯊꯣꯡꯕ
ꯎꯝ
ꯍꯧꯖꯤꯛ ꯑꯩꯒꯤ ꯊꯕꯛ ꯍꯥꯏꯕꯗꯤ ꯆꯥꯛ ꯊꯣꯡꯕꯒꯤ ꯈꯛꯇꯅꯤꯅ
ꯑꯗꯨꯗꯗ ꯅꯅꯥꯣꯏꯗ꯭ꯔꯣꯗꯤ ꯅꯣꯏꯂꯔꯣꯣꯏꯅ
ꯈꯪꯗꯦ ꯅꯣꯏꯔꯛꯑꯣ ꯍꯥꯏꯔꯁꯨ ꯅꯣꯏꯔꯛꯈꯤꯅꯦ ꯑꯁ ꯑꯁꯤ ꯑꯁꯤꯗꯣ ꯃꯤ ꯌꯥꯝꯗ꯭ꯔꯕꯒꯤ ꯆꯥꯛ ꯆꯥꯕꯁꯨ ꯍꯥꯎꯇꯦꯅꯦ ꯃꯤ ꯑꯅꯤ ꯈꯛꯇ ꯆꯥꯃꯤꯟꯅꯕꯗꯨꯅ
ꯏꯃꯥꯇꯣꯟꯗꯣ ꯊꯥ ꯀꯌꯥ ꯁꯨꯔꯦ ꯍꯥꯏꯔꯒꯦ
ꯊꯥ ꯑꯃ ꯍꯥꯏꯌꯦ ꯑꯗꯣ ꯃꯣꯏꯅꯗꯤ ꯑꯅꯤ ꯑꯅꯤ ꯑꯃ ꯍꯦꯜꯂꯝꯈꯤꯅꯤ ꯑꯗꯨꯃꯥꯏꯅ ꯍꯥꯏ ꯑꯗꯣ ꯉꯁꯤ ꯑꯩꯈꯣꯏ ꯌꯦꯡꯕ ꯆꯠꯈꯤꯅꯤ ꯍꯥꯏꯌꯦꯡ
ꯑ
ꯑꯩꯗꯤ ꯑꯗꯨꯝ ꯂꯩꯅꯤꯗ ꯃꯣꯏ ꯃꯣꯏ ꯆꯠꯀꯅꯤ ꯍꯥꯏꯕꯅꯦ
ꯑꯗꯣ ꯍꯧꯖꯤꯛꯛꯄꯤꯕ ꯃꯇꯝ ꯌꯧꯔꯛꯄ꯭ꯔꯥ ꯈꯪꯗꯦꯅꯦ
ꯑꯃꯨ ꯇ ꯔꯦꯠꯒꯨꯝꯕꯗ ꯆꯠꯀꯅꯤ ꯍꯥꯏꯕꯅꯦ
ꯎ
ꯅꯪꯁꯨ ꯑꯁ ꯁꯨꯇꯤ ꯄꯤꯈ꯭ꯔꯣ ꯃꯣꯏꯗꯣ ꯋꯥꯔꯝꯅꯤ